ꯑꯥ ꯍꯥ
ꯇꯥꯕ꯭ꯔꯣ
ꯑꯥ ꯍꯣꯏ ꯍꯣꯏ ꯇꯥꯏ
ꯀꯩꯗꯧꯔꯤꯅꯣ
ꯀꯩ ꯍꯥꯏꯕ
ꯀꯩꯗꯧꯔꯤꯅꯣ
ꯑꯗꯨꯝ ꯂꯩꯌꯦꯗ
ꯑꯥ ꯑꯩꯁꯨ ꯆꯥꯛ ꯊꯣꯡꯒꯦꯅ ꯇꯧꯔꯤ꯫
ꯀꯩ ꯏꯟꯁꯥꯡ ꯊꫭꯡꯒꯦꯔꯣ
ꯑꯁ ꯗꯥꯜꯒ ꯆꯥꯛ
ꯗꯥꯜꯒ ꯑꯂꯨ ꯇꯧꯒꯦ ꯇꯧꯋꯦ
ꯍꯥꯎꯕꯅꯦꯗ ꯆꯞ ꯃꯥꯟꯅꯩ ꯈꫭꯏꯁꯨ ꯗꯥꯜ ꯊꯣꯡꯉꯦ
ꯑꯁ ꯊꯥꯎ ꯂꯩꯇ꯭ꯔꯥꯗꯤ ꯍꯤꯡꯕ ꯉꯝꯗ꯭ꯔꯦ
ꯑꯥ ꯑꯁ ꯍꯟꯗꯛ ꯁꯦ ꯑꯁ ꯄꯩꯁꯥ ꯂꯩꯗꯕꯁꯤꯅ
ꯑꯁ ꯑꯗꯨꯅꯦ ꯑꯩꯁꯨ ꯑꯌꯨꯛꯇꯣ ꯂꯨꯄꯥ ꯆꯥꯝꯃ ꯈꯛꯇ ꯂꯩꯕ ꯑꯗꯨꯒꯤ ꯆꯦꯡ ꯂꯧꯅꯤꯡꯉꯥꯏꯁꯨ ꯄꯩꯁꯥ ꯂꯩꯇꯅ ꯀꯦꯖꯤ ꯑꯥ ꯀꯦꯖꯤ ꯑꯅꯤꯈꯛ ꯂꯧꯕꯅꯦ ꯁꯨꯄꯔ ꯐꯥꯏꯟꯗꯣ ꯑꯗꯨꯁꯨ ꯐꯣꯔꯇꯤ ꯐꯣꯔꯇꯤ ꯑꯣꯏꯔꯝꯃꯦꯅꯦ
ꯁꯤꯗꯅꯦ ꯆꯦꯡꯁꯨ ꯗꯨꯝ ꯄꯥꯡꯉꯦ ꯀꯩꯒꯤꯔꯣ ꯅꯪꯒꯤ ꯕꯦꯛꯒ꯭ꯔꯥꯎꯟ ꯃꯈꫭꯟ ꯌꯥꯝ ꯇꯥꯏꯌꯦ
ꯀꯩꯅꯣꯅꯦ ꯄ꯭ꯂꯥꯁꯇꯤꯛ ꯑꯩꯅ ꯄꯥꯏꯕꯒꯤ ꯑꯣꯏꯔꯝꯅꯤ
ꯑꯥ
ꯅꯪ ꯂꯥꯏꯔꯤꯛ ꯂꯥꯏꯔꯤꯛꯗꯤ ꯌꯦꯡꯕ ꯍꯧꯔꯕꯣ
ꯍꯧꯗꯔꯤꯗ
ꯑꯩ ꯑꯩꯉꯣꯟꯗ ꯁꯤꯂꯦꯕꯁꯇꯣ ꯑꯃ ꯑꯃꯨꯔꯛ ꯊꯥꯕꯤꯌꯨꯀꯣ
ꯍꯣꯏ ꯍꯣꯏ ꯊꯥꯕꯤꯒꯦ ꯑꯩ ꯂꯩꯔꯗꯤ
ꯍꯣꯏ ꯍꯣꯏ
ꯎꯝ꯫
ꯑꯁ
ꯑꯁ ꯉꯝꯗ꯭ꯔꯦ ꯍꯡꯆꯤꯠ ꯀꯔꯤꯁ ꯀꯔꯤ ꯁꯕꯖꯦꯛ ꯊꯣꯛꯀꯦꯔꯥ ꯍꯥꯏꯕꯁꯨ ꯈꯪꯗ꯭ꯔꯦꯅꯦ ꯍꯧꯖꯤꯛꯁꯦ
ꯑꯣ ꯑꯩꯁꯨꯅꯦ ꯔꯨ ꯔꯨꯇꯤꯟꯗꯣ ꯀꯩꯅꯣ ꯑꯥ ꯂꯨꯝꯒꯣꯡ ꯅꯤꯜꯒꯤ ꯏꯁꯇꯦꯇꯁꯗꫭ ꯎꯕꯗꯒꯤ ꯀꯩꯅꯣ ꯑꯦꯃꯥꯇꯣꯂꯣꯖꯤ ꯍꯥꯏꯕ꯭ꯔꯥ ꯑꯗꯨ ꯑꯣꯏꯔꯝꯕꯅꯦ
ꯑꯣ
ꯍꯟꯗꯛ ꯑꯦꯛꯖꯥꯝꯁꯦ ꯑꯁ ꯂꯨꯕ ꯂꯨꯒꯗꯕ ꯃꯥꯜꯂꯦꯍꯦ
ꯂꯨꯕꯅꯦ ꯂꯨꯔꯦ ꯑꯗꫭ ꯈꫭꯏꯗꯤ ꯄꯥꯁꯨ ꯄꯥꯗꯦ ꯑꯗꯨꯒꯥ ꯀꯃꯥꯏ ꯇꯧꯁꯤꯔ ꯈꯪꯗꯦ ꯫
ꯑꯦ ꯉꯁꯤꯁꯨ ꯌꯦꯡꯒꯦꯅ ꯈꯟꯕꯅꯦ ꯑꯗꯣ ꯑꯗꯨꯝ ꯑꯥ ꯔꯨꯝ ꯁꯦꯡꯉꯒ ꯑꯗꯨꯝ ꯂꯩꯕꯒꯤ ꯁꯪꯗꯅ
ꯉꯁꯦ ꯐꯤ ꯁꯨꯕ ꯈꯔ ꯀꯅꯣ ꯇꯧꯕꯗꯒꯤ ꯑꯩꯁꯨ ꯌꯦꯡꯗ꯭ꯔꯦꯗ
ꯏꯚꯅꯤꯡ ꯉꯁꯥꯏꯗꯣ ꯀꯩꯅꯣ ꯈꫭꯏ ꯏꯃꯥꯟꯅꯕ ꯑꯃꯅ ꯈꯨꯃꯟ ꯂꯝꯄꯥꯛꯗ ꯀꯩꯅꯣ ꯀꯃꯤꯁ ꯋꯥꯏꯠ ꯌꯨꯅꯤꯐꯣꯝꯒꯤ ꯌꯦꯡꯕꯥ ꯆꯠꯁꯦꯅ ꯑꯃꯨꯛ ꯆꯠꯄ ꯑꯗꯨꯒꯤ ꯑꯁ
ꯏꯃꯥꯟꯅꯕ ꯑꯗꯣ ꯂꯥꯛꯀꯅꯤ ꯍꯥꯏꯕꯗꯣ ꯂꯥꯛꯈ꯭ꯔꯥꯕꯣ
ꯅꯠꯇꯦ ꯑꯗꯨ ꯅꯠꯇꯕ ꯑꯃ
ꯑꫭ
ꯃꯥꯗꯤ ꯐ꯭ꯔꯥꯏꯗꯦꯗ ꯂꯥꯛꯀꯅꯤ ꯍꯥꯏꯕꯅꯦ
ꯑꫭ
ꯃꯥ ꯂꯥꯛꯑꯗꯤ ꯑꯁ ꯗꯥꯏꯔꯤꯛ ꯄꯥꯔꯔꯣꯏ ꯑꯃꯨꯛꯀ ꯃꯤꯒ ꯂꯩꯔꯗꯤ
ꯃꯥꯗꯤ ꯐ꯭ꯔꯥꯏꯗꯦꯗ ꯂꯥꯛꯑꯒ ꯀꯗꯥꯏ ꯆꯠꯀꯦ ꯍꯥꯏꯕ꯭ꯔꯣ ꯑꯗꯨꯗ ꯑꯗꯨꯝ ꯂꯩꯒꯦ ꯍꯥꯏꯕ꯭ꯔꯣ
ꯍꯣꯏ ꯑꯈꯣꯏꯗ ꯔꯦꯟ ꯐꯪꯗ꯭ꯔꯤ ꯐꯥꯎꯗꯤ ꯂꯩꯌꯦꯅ ꯍꯥꯏꯕ
ꯑꯣ ꯔꯦꯟ ꯊꯤꯒꯦ ꯍꯥꯏꯕ꯭ꯔꯣ
ꯑꯣ ꯃꯥꯁꯨ ꯃꯣꯏꯒꯤ ꯁꯦꯁꯟꯁꯨ ꯍꯧꯒꯗꯕ ꯃꯥꯜꯂꯦ ꯖꯨꯂꯥꯏ ꯁꯤꯛꯁꯇꯒꯤ
ꯑꯣ ꯅꯍꯥꯟ ꯂꯥꯛꯄꯗꯨꯔꯣ
ꯍꯣꯏ ꯅꯍꯥꯟ ꯂꯥꯛ
ꯕꯥꯏ ꯊꯧꯗꫭꯛꯄꯤꯌꫭ ꯎꯝ ꯎꯝ ꯀꯔꯤ ꯐꯩꯅꯦ ꯐꯩꯅꯦ
ꯋꯥꯔꯦ ꯍꯟꯗꯛꯇꯤ
ꯑꯁ
ꯑꯗꯨ ꯅꯪ ꯀꯩꯅꯣ ꯑꯦꯛꯖꯥꯝ ꯂꯣꯏ ꯇꯤ ꯌꯨꯝ ꯆꯠꯀꯤ ꯆꯠ ꯆꯠꯇꯣꯏꯔꯥ ꯅꯠꯇ꯭ꯔꯒ ꯂꯩꯗꯣꯏꯔꯥ ꯁꯤꯗ
ꯁꯪꯗ꯭ꯔꯤꯌꯦ ꯑꯩꯁ ꯑꯦ ꯆꯠꯁꯤꯔꯅꯗꯤ ꯇꯧꯋꯦ ꯑꯗꯣ ꯀꯃꯥꯏ ꯇꯧꯁꯤꯔꯥ ꯈꯪꯗ꯭ꯔꯤ ꯍꯧꯖꯤꯛ
ꯊꯕꯛ ꯇꯧꯔ ꯂꯩꯔꯁꯤꯅ
ꯌꯦꯡꯉꯁꯦ ꯊꯕꯛꯁꯨ ꯇꯧꯕꯁꯨ ꯑꯃꯨꯛ ꯐꯥꯔꯛ ꯇꯥꯒꯦꯔ
ꯐꯔꯛ ꯇꯥꯔꯣꯏꯍꯦ
ꯌꯦꯡꯕ ꯇꯥꯔꯦ ꯑꯗꯨꯝ ꯂꯣꯏꯔꯒ ꯀꯣ ꯑꯃꯨꯛ ꯈꯟꯅꯔꯒ ꯌꯦꯃ ꯇꯥꯔꯦ
ꯑꯩ ꯑꯈꯣꯏ ꯒ꯭ꯔꯨꯞꯇ ꯊꯥꯕꯗꯣ ꯕꯔꯤꯁ ꯇꯥꯒꯤꯗꯣ ꯑꯗꯣ ꯑꯦꯛꯁꯄꯤꯔꯦꯟꯁ ꯂꯩꯔꯗꯤ ꯑꯁ ꯊꯥ ꯊꯥ ꯑꯅꯤꯒꯤ ꯄꯤꯔꯤꯟ ꯂꯩꯕ ꯃꯤꯁꯨ ꯂꯧꯒꯅꯤ ꯍꯥꯏꯕꯅꯦꯕ ꯑꯗꯨꯗ ꯃꯣꯏ ꯗꯣ ꯁꯦꯂꯔꯤꯗꯣ ꯇ꯭ꯋꯦꯟꯇꯤ ꯀꯦ ꯄꯤꯒꯅꯤ ꯍꯥꯏꯌꯦ ꯑꯗꯨꯒ ꯔꯨꯝ ꯑꯣꯀꯣꯃꯗꯦꯁꯟꯁꯨ ꯄꯤꯅꯤ ꯍꯥꯏꯕꯅꯦ
ꯑꯣ
ꯃꯐꯝꯗꯤ ꯀꯩꯅꯣ ꯀꯥꯟꯆꯤꯄꯨꯔꯗ ꯍꯥꯏꯕ
ꯑꯣ ꯅꯪꯒꯤ ꯃꯈꯣꯟ ꯌꯥꯝ ꯇꯥꯏꯗ ꯕꯦꯛꯒ꯭ꯔꯥꯎꯟꯒꯤ
ꯍꯧꯖꯤꯛ ꯗꯤ ꯇꯥꯔꯝꯃꯣꯏꯗ
ꯑꯁ ꯏꯁꯤꯡ ꯃꯈꯣꯟ ꯇꯥꯏꯅꯦ
ꯑꯥ
ꯀꯃꯥꯏꯟ ꯇꯧꯔ ꯆꯥꯛ ꯊꯣꯡꯔꯤꯕ꯭ꯔꯣ ꯅꯪ
ꯍꯣꯏ ꯍꯧꯖꯤꯛ ꯊꯣꯡꯔꯦ
ꯄꯣꯝꯕ ꯂꯣꯏꯗ꯭ꯔꯤꯕꯣ ꯑꯩꯒꯤ ꯕꯦꯛꯒ꯭ꯔꯥꯎꯟꯗꯤ ꯇꯥꯕ꯭ꯔꯥ ꯇꯥꯗꯕ꯭ꯔꯣ
ꯈꯔ ꯈꯔ ꯇꯥꯏꯗ
ꯍꯧꯖꯤꯛꯒꯨꯝꯕ ꯃꯇꯝꯗꯤ ꯈꯔ ꯂꯥꯡꯗꯦ ꯂꯥꯡꯕ ꯃꯇꯝꯅꯤꯅꯀꯣ
ꯍꯌꯤꯡ ꯍꯌꯤꯡꯗꯤ ꯀ꯭ꯂꯥꯁ ꯂꯩꯇꯕ ꯃꯥꯜꯂꯦ ꯑꯦꯛꯖꯥꯝ ꯍꯪꯆꯤꯠ ꯑꯣꯏꯕꯅꯤꯅ
ꯍꯣꯏ ꯑꯣꯏꯔꯃꯟ ꯑꯩꯈꯣꯏ ꯖꯤꯔꯤꯒꯤ ꯑꯦꯁꯥꯏꯟꯃꯦꯟꯁꯨ ꯏꯗ꯭ꯔꯦ ꯀꯃꯥꯏꯅ ꯇꯧꯁꯤꯔ ꯅꯪꯁꯨ ꯂꯣꯏꯅꯕ ꯇꯧꯔꯣꯍꯦ ꯅꯪꯒꯤ ꯁꯥ ꯄ꯭ꯔꯣꯇꯤꯀꯥꯜꯗꯣ
ꯄꯔꯦꯛꯇꯤꯀꯜꯗꯤ ꯉꯁꯤ ꯂꯣꯏꯔꯤꯅꯤ ꯑꯗꯨ ꯖꯤꯒꯤ ꯀꯩꯅꯣꯗꯣ ꯇꯣꯄꯤꯛꯁ ꯈꯪꯕ꯭ꯔꯥ
ꯖꯤ ꯇꯣꯄꯤꯛ ꯍꯥꯏꯕꯗꯤ ꯍꯣꯏ ꯅꯍꯥꯟ ꯒ꯭ꯔꯨꯞꯇ ꯊꯥꯔꯛꯑꯦꯅ ꯎꯝ
ꯑꯗꯣ ꯑꯣꯖꯥ ꯀꯅꯥꯒꯤꯔꯥ
ꯑꯣꯖꯥꯥ ꯕꯤꯅꯣꯇꯥ ꯒꯤꯑꯣꯏꯔꯝꯃꯣꯏ
ꯃꯥꯒꯤ ꯃꯥꯒꯤꯗꯤ ꯇꯦꯁ ꯇꯧ ꯈꯔꯕ ꯃꯥꯜꯂꯦꯀꯣ ꯇꯦꯁꯁꯤꯗꯤ
ꯅꯍꯥꯟꯗꯣ ꯇꯧꯈ꯭ꯔꯕ ꯃꯥꯂꯦ
ꯑꯗꯨ ꯍꯥꯏꯔꯗꯤ ꯏ ꯄꯁꯨ ꯌꯥꯏꯗ
ꯑꯣ
ꯑꯦꯛꯖꯥꯝꯁꯦ ꯑꯁ ꯍꯪꯗ꯭ꯔꯦꯅꯦ ꯑꯃꯨꯛꯀ ꯄꯦꯄꯔ ꯃꯆꯥ ꯃꯆꯥꯗꯣ ꯁꯦꯝꯁꯤꯔꯣ
ꯍꯥꯥ
ꯑꯃꯨꯛꯀ ꯖꯤꯔꯣꯛꯁ ꯇꯧꯁꯤꯔꯣ ꯑꯦꯛꯖꯥꯝ ꯊꯥꯅꯤꯡꯉꯥꯏ
ꯈꯪꯗꯦ ꯑꯗꯨꯗꯤ ꯀꯣꯟꯅ ꯇꯅꯥꯁꯦ
ꯍꯦ ꯍꯦ
ꯍꯌꯦꯡ ꯀꯩ ꯇꯧꯗꯣꯏꯅꯦ ꯈꯪꯗ꯭ꯔꯦ
ꯋꯥꯔꯦ ꯑꯦꯛꯖꯝꯒꯤꯁꯦ
ꯄꯨꯟꯁꯤꯁꯦ ꯀꯃꯥꯏ ꯇꯧꯁꯤꯔꯥ ꯌꯥꯝ ꯋꯥꯒꯥ ꯒꯗꯧꯗꯦꯍꯦ
ꯍꯌꯦꯡ ꯁꯅꯥꯄ ꯆꯠꯁꯦ ꯍꯥꯏꯕꯗꯨꯗꯤ ꯍꯌꯦꯡꯗꯤ ꯑꯩꯗꯤ ꯇꯣꯛꯑꯒꯦ
ꯆꯂꯣꯏꯗ ꯍꯌꯦꯡꯗꯤ
ꯍꯌꯦꯡ ꯍꯌꯦꯡ ꯆꯠꯂꯗꯤ ꯍꯥꯡꯆꯤ ꯑꯦꯛꯖꯥꯝ ꯊꯥꯕ ꯅꯨꯡꯉꯥꯏꯔꯣꯏꯕ
ꯎꯝ
ꯑꯁ ꯍꯣꯔꯦꯟ ꯕꯣꯜ ꯌꯦꯡꯗꯣꯏꯔꯥꯅ
ꯍꯥꯥ
ꯍꯣꯔꯦꯟ ꯕꯣꯜ ꯌꯦꯡꯒꯗ꯭ꯔꯥ
ꯍꯪꯗ꯭ꯔꯦ ꯕꯣꯁꯨ ꯑꯗꯨꯝ ꯌꯦꯡꯗꯤ ꯌꯦꯡꯅꯤꯡꯉꯦ ꯑꯗꯣ ꯑꯁ ꯕꯣ ꯈꯛ ꯑꯗꯨꯝ ꯌꯦꯡꯉꯒ ꯂꯩꯔꯁꯨ ꯐꯔꯛ ꯇꯥꯒꯗꯕꯥ ꯃꯜꯂꯦꯅꯦ ꯑꯈꯣꯢꯁꯦ
ꯑꯗꯨꯅꯅꯦ
ꯔꯤꯛꯁꯣ ꯈꯔ ꯈꯔ ꯌꯦꯡꯅꯤꯡꯕ ꯍꯧꯗ꯭ꯔꯗꯤ ꯃꯇꯝ ꯂꯩꯔꯣꯢꯕ
ꯔꯦ ꯑꯩ ꯁꯤ ꯅꯣꯠꯁꯦ ꯁꯦꯝꯁꯤꯔꯥ ꯄꯥꯅꯤꯡꯉꯥꯏ ꯁꯦꯝꯁꯤꯔꯥ ꯁꯟ ꯈꯟꯕ ꯑꯗꯨꯝ ꯇꯨꯝꯃꯒ ꯂꯩ ꯁꯦꯝꯁꯨ ꯁꯦꯝꯗꯦ
ꯐꯤꯕꯥꯗꯤ ꯂꯥꯛꯈ꯭ꯔꯕꯣ ꯋꯥꯛꯀꯤꯡꯈ ꯆꯠꯄꯗꯣ
ꯉꯥꯑꯦ ꯁꯥꯏ ꯇꯈ꯭ꯔꯕꯅꯦ
ꯅꯪꯕꯨꯗꯩ ꯀꯥꯎꯗ꯭ꯔꯣ
ꯏꯛ ꯑꯩ ꯍꯥꯟꯅ ꯆꯠꯄꯀꯣ ꯃꯃꯥꯝꯄꯥꯛ ꯀꯩꯅꯣꯁ ꯁꯦꯀꯦꯟ ꯍꯦꯟ ꯌꯣꯟ
ꯑꯣ
ꯑꯗꯨꯗ ꯑꯩꯗꯤ ꯈꯔ ꯊꯦꯡꯕꯅꯤꯅ ꯆꯪꯗ꯭ꯔꯦ ꯈꯨꯃꯜ ꯂꯄꯥꯝ ꯃꯅꯨꯡꯗꯤ
ꯑꯣꯑꯣ
ꯃꯣꯏꯗꯤ ꯏꯔꯣꯏꯕ ꯃꯥꯜꯂꯦ ꯂꯣꯏ ꯆꯣꯠꯂꯒꯜ ꯏꯔꯣꯏꯕ ꯃꯥꯜꯂꯦꯕ ꯃꯣꯏ ꯃꯣꯏꯅꯤꯗꯣ ꯄꯣꯕꯥꯏꯕꯒ ꯃꯣꯏꯅꯤꯗꯣ ꯂꯣꯏ ꯆꯣꯠꯂꯒ ꯂꯥꯛꯑꯦꯕ
ꯑꯣꯏꯔꯝꯒꯅꯤ
ꯅꯪ ꯀꯩꯅꯣ ꯇꯧꯔꯕ ꯑꯗꯨ ꯃꯐꯝꯗ ꯏꯔꯣꯏꯔꯕ
ꯀꯥꯎꯗ꯭ꯔꯤꯗ
ꯍꯌꯦꯡꯔꯥ ꯁꯇꯔꯗꯦ ꯊꯥꯡꯖꯥꯗꯔꯥ ꯑꯃꯨꯛ ꯆꯠꯁꯤꯔ
ꯑꯗꯤ ꯍꯩꯇꯦ
ꯀꯃꯥꯏꯅ ꯍꯩꯇꯕꯅꯅꯦ ꯅꯪꯁꯦ
ꯑꯩꯈꯣꯏꯗꯤ ꯑꯁ ꯑꯉꯥꯡ ꯑꯣꯏꯔꯤꯉꯩꯗꯒꯤ ꯏꯔꯣꯏꯕꯒꯨꯝꯕ ꯑꯗꯨꯒꯨꯝꯕ ꯇꯧꯔꯛꯇꯦꯅ ꯑꯗꯨꯒꯤ ꯍꯩꯇꯥꯕ
ꯍꯥꯏꯁ
ꯊꯦꯡꯉꯝꯅꯨꯡ ꯃꯣꯏꯗꯤ
ꯍꯣꯏ ꯂꯥꯛꯇꯦ ꯃꯣꯏꯗꯒꯤ ꯍꯧꯖꯤꯛ ꯂꯥꯛꯄꯅꯦ ꯍꯣꯏ ꯆꯤꯟꯆꯨꯏ ꯏꯕꯅꯤ
ꯎꯝ
ꯖꯤꯟꯆꯨꯏꯗꯨꯁꯨ ꯉꯁꯥꯏ ꯄꯥꯎ ꯐꯥꯎꯅꯌꯦꯕ ꯑꯗꯣ
ꯑꯣꯋꯥ
ꯑꯥ ꯃꯁꯨ ꯃꯣꯏ ꯄꯋꯥꯏꯂꯣꯡ ꯃꯣꯏꯅꯤꯗꯣ ꯂꯩꯃꯤꯟꯅꯕꯅꯤꯅ ꯅꯨꯡꯉꯥꯏ ꯅꯨꯡꯉꯥꯏꯅ ꯂꯩꯕ ꯃꯥꯜꯂꯦ ꯃꯣꯏꯅꯤꯗꯤ
ꯑ ꯎꯝ ꯑ ꯌꯥꯃꯟ
ꯑꯩꯁ
ꯃꯣꯏ ꯉꯁꯥꯏꯁꯨ ꯂꯥꯛꯑꯦ ꯑꯩꯈꯣꯏ ꯌꯨꯝꯗ
ꯑꯣ
ꯃꯣꯏꯅꯤ
ꯎꯝ ꯇꯨꯝꯅꯤꯡꯕꯅ ꯃꯔꯣꯜ ꯑꯃ ꯑꯁ ꯑꯩ ꯐꯤꯁꯨ ꯉꯥꯏꯁꯨ ꯌꯥꯝ ꯂꯩꯌꯦꯅꯤ
ꯑꯩꯗꯤ ꯉꯁꯤ ꯁꯨꯒꯦ ꯐꯔꯕ ꯑꯁ ꯌꯨꯝꯁꯨ ꯌꯥꯝ ꯃꯣꯏꯈ꯭ꯔꯕ ꯑꯗꯨꯒꯤ ꯌꯨꯝ ꯁꯦꯡꯉꯒ ꯐꯤ ꯁꯨꯕ ꯑꯗꯨꯝ ꯂꯩꯈ꯭ꯔꯕ
ꯑꯩꯁꯨ ꯍꯌꯦꯡꯁꯦ ꯈꯔ ꯑꯟꯇ ꯍꯧꯒꯜꯂꯒ ꯌꯨꯝꯁꯦ ꯁꯦꯡꯗ꯭ꯔꯗꯤ ꯌꯥꯗ꯭ꯔꯦ
ꯉꯁꯤ ꯕꯣꯜ ꯌꯦꯡꯒꯦꯔꯣ
ꯈꯪꯗꯦꯅꯦ ꯑꯁ ꯖꯔꯃꯅꯤ ꯄꯣꯈ꯭ꯔꯕꯅꯤꯅ ꯑꯁ ꯋꯥꯔꯜ ꯀꯞꯁꯦ ꯌꯦꯡꯅꯤꯡꯕ ꯐꯥꯎꯗ꯭ꯔꯤ
ꯖꯔꯃꯅꯤꯗꯤ ꯑꯣꯏꯔꯣꯏ ꯍꯥꯏꯕ ꯈꯪꯉꯦꯅ ꯍꯥꯟꯅꯒꯤ
ꯃꯣꯏꯗꯣ ꯁꯇ꯭ꯔꯥꯏꯀꯔꯗꯣ ꯌꯥꯗꯕꯒꯤꯅꯤ
ꯐꯤꯅꯥꯜꯇꯤꯁꯨ ꯌꯥꯝ ꯍꯦꯁ ꯇꯧꯔꯒ
ꯅꯣꯏ ꯑ꯭ꯔꯁꯤꯅꯦꯜ ꯍꯥ ꯑꯦꯁꯅꯦꯜꯒꯤ ꯄ꯭ꯂꯦꯌꯔ ꯑꯣꯏꯕꯅꯤꯅ ꯎꯄꯥꯏ ꯂꯩꯇ꯭ꯔꯦ ꯅꯠꯇ꯭ꯔꯣ
ꯃꯥꯗꯤ ꯍꯥꯏꯌꯦꯕꯅꯤꯅ ꯌꯥꯗꯩ
ꯑꯩ ꯃꯥꯅ ꯍꯥꯟꯅ ꯀꯩꯅꯣ ꯇꯧꯔꯒ ꯆꯪꯗꯕꯒꯤ ꯗꯥꯎ ꯍꯥꯠꯄꯅꯦ ꯍꯦ
ꯇꯣ ꯑꯣꯏꯔꯁꯨ ꯑꯇꯣꯞꯄꯁꯤꯡꯗꯣ ꯆꯪꯕ ꯌꯥꯏꯅ
ꯏꯁ ꯀꯤꯞꯄ꯭ꯔꯗꯤ ꯐꯖꯅ ꯁꯦꯞ ꯇꯧꯕꯅꯦꯕ ꯁꯤꯗꯣ ꯀꯤꯞꯄꯔꯗꯤ ꯐꯖꯅ ꯁꯦꯞ ꯇꯧꯕꯅꯦꯕ
ꯎ ꯐꯔꯦ ꯐꯖꯅ ꯁꯦ ꯇꯧꯋꯦ ꯃꯣꯏꯁꯨ ꯗꯥꯎ ꯌꯥꯝ ꯐꯕꯒꯤꯅꯤꯗ
ꯍꯣꯏ ꯑꯁ ꯃꯣꯏ ꯄ꯭ꯔꯒꯣꯏꯒꯤ ꯀꯤꯄ꯭ꯔꯗꯣ ꯍꯩꯌꯦꯕ
ꯎꯝ ꯑꯗꯨ ꯂꯥꯁ ꯐꯥꯎ ꯗꯤꯁꯑꯂꯥꯎ ꯇꯧꯕꯗꯨꯁꯨ ꯌꯥꯗꯤ ꯌꯥꯗꯦ
ꯑꯁ ꯑꯗꯨꯅꯦ ꯃꯥ ꯑꯗꯣ ꯐꯣꯜ ꯈꯔ ꯈꯔꯗꯤ ꯐꯤꯖꯤꯀꯦꯜ ꯒꯦꯝ ꯑꯣꯏꯕꯅꯤꯅ ꯈꯔ ꯈꯔꯗꯤ ꯑꯗꯨꯃꯥꯏꯅ ꯇꯧꯕ ꯅꯠ
ꯑꯗꯨ ꯌꯥꯝ ꯀꯣꯟꯂꯤ ꯌꯥꯝ ꯀꯣꯟꯇꯦꯛ ꯇꯧꯕꯗꯤ ꯅꯠꯇꯦꯕ ꯑꯗꯨꯗꯣ
ꯑꯗꯨꯅꯦꯕ ꯑꯗꯨ ꯗꯤꯁ ꯑꯂꯥꯎ ꯑꯁ ꯔꯤꯐ꯭ꯔꯤꯁꯨ ꯀꯩꯅꯣ ꯇꯧꯕ ꯃꯥꯜꯂꯦꯗ ꯃꯣꯏꯗ ꯈꯔ ꯃꯤꯆꯪ ꯆꯪꯕ ꯃꯥꯜꯂꯦ ꯈꯔ
ꯑꯗꯨꯗꯤ ꯑꯗꯨ ꯇꯧꯔꯣꯏꯗ ꯑꯗꯨꯕꯨꯗꯤ ꯑꯗꯨ ꯑꯣꯏꯔꯁꯨ ꯑꯗꯨꯗꯤ ꯃꯥꯒꯤ ꯗꯤꯁꯤꯁꯟꯗꯣ ꯁꯣꯏꯑꯦ ꯍꯥꯏꯕꯅꯤꯗ
ꯎꯝ ꯎꯝ ꯎꯝ ꯅꯪ ꯀꯩꯅꯣꯒꯤ ꯌꯦꯡꯕ꯭ꯔꯥ ꯕ꯭ꯔꯥꯖꯤꯜꯗ ꯀꯩꯅꯣꯗꯣ ꯖꯄꯥꯟꯒꯤꯗꯣ
ꯍꯣꯏ ꯌꯦꯡꯉꯦꯅ
ꯑꯗꯨꯁꯨ ꯐꯖꯕ ꯃꯥꯜꯂꯦ ꯑꯩꯗꯤ ꯑꯩꯗꯤ ꯑꯗꯨꯝ ꯊꯝꯃꯔꯒ ꯇꯨꯝꯈꯤꯕ ꯋꯥꯅꯤꯅ
ꯂꯥꯁ ꯂꯥꯁ ꯑꯦꯛꯁꯇ꯭ꯔꯥ ꯃꯤꯅꯤꯠ ꯂꯥꯁ ꯁꯀꯦꯟ ꯅꯣꯏꯈꯤ ꯑꯃꯨꯛ ꯒꯣꯜ
ꯕ꯭ꯔꯥꯖꯤꯜꯅ ꯆꯥꯟꯕ ꯍꯣꯏ
ꯕ꯭ꯔꯖꯤꯟ ꯑꯃꯨꯛ ꯆꯪꯉꯦ ꯃꯗꯤꯅꯦꯂꯤꯅ ꯆꯟꯈ꯭ꯔꯕ ꯑꯗꯨ ꯑꯗꯨꯝ ꯂꯣꯏꯈ꯭ꯔꯦ
ꯖꯄꯥꯟꯁꯤꯡꯗꯁꯨ